ꯍꯂꯣ ꯍꯣꯏ
ꯍꯥꯏꯕ꯭ꯔꯣ
ꯍꯣꯏ ꯇꯥꯏꯌꯦ ꯅꯪ ꯇꯥꯕ꯭ꯔꯣ
ꯍꯣꯏ ꯑꯩꯁꯨ ꯇꯥꯏꯌꯦ ꯅꯪ ꯀꯔꯤ ꯇꯧꯕ꯭ꯔꯣ
ꯑꯩ ꯍꯧꯖꯤꯛ ꯂꯥꯏꯔꯤꯛ ꯏꯔꯒ ꯂꯩꯌꯦ ꯅꯪꯗꯤ
ꯑꯣ ꯑꯩꯁꯨ ꯑꯩꯗꯤ ꯀꯔꯤꯁꯨ ꯇꯧꯗꯦ ꯑꯗꯨꯝ ꯂꯩꯌꯦꯗ
ꯑꯣ
ꯀꯔꯝ ꯂꯩꯔꯤꯒꯦ ꯅꯨꯡꯉꯥꯏꯔꯤꯕ꯭ꯔꯣ
ꯌꯥꯝꯅ ꯅꯨꯡꯉꯥꯏꯔꯦ ꯅꯪꯗꯤ ꯅꯨꯡꯉꯥꯏꯔꯤꯕ꯭ꯔꯣ
ꯑꯩ ꯑꯩꯁꯨ ꯌꯥꯝ ꯅꯨꯡꯉꯥꯏꯔꯌꯦ
ꯑꯥ ꯍꯧꯖꯤꯦꯛꯅꯪ ꯀꯥꯏꯗꯥ ꯂꯩꯌꯦ
ꯑꯩ ꯍꯣꯁꯇꯦꯜ ꯂꯩꯌꯦ ꯍꯧꯖꯤꯛ ꯀꯥꯟ ꯑꯩ
ꯑꯣ ꯅꯠꯇꯦ ꯍꯣꯏ ꯑꯩ ꯈꯪꯉꯦ ꯅꯪ ꯍꯣꯁꯇꯦꯜꯗ ꯂꯩꯑꯦ ꯑꯗꯨ ꯋꯥꯁꯔꯨꯝꯗ ꯂꯥꯏꯕ꯭ꯔꯣ
ꯅꯠꯇꯦꯗ ꯑ ꯀꯔꯤꯅꯣ ꯅꯪ ꯁꯤꯕꯣ
ꯑꯖ
ꯑꯗꯨꯝ ꯑꯁ ꯑꯗꯨꯝ ꯔꯨꯝꯗ ꯂꯩꯕꯅꯦ
ꯑꯥ ꯋꯥꯁꯔꯨꯝꯒꯤ ꯚꯣꯏꯁ ꯃꯅꯩ ꯑꯗꯨꯅꯦ
ꯁꯠꯇꯦ ꯁꯠꯇꯦꯆꯗ ꯅꯪꯁꯨ
ꯑꯣ ꯑꯗꯨ ꯑꯩ ꯑꯗꯨꯗꯤ ꯑꯩ ꯁꯣꯏꯔꯦ
ꯍꯣꯏ ꯅꯪꯅ ꯇꯥꯕ ꯇꯥ ꯇꯥ ꯐꯖꯅ ꯇꯥꯗꯕꯒꯤꯅꯦ
ꯍꯣꯏ ꯆꯨꯝꯃꯦ ꯉꯁꯤ ꯀꯔꯤ ꯍꯦꯟꯖꯟ ꯆꯥꯏꯌꯦ
ꯑꯩꯈꯣꯏꯔꯣ
ꯍꯣꯏ
ꯑꯩꯈꯣꯏꯗꯤ ꯑꯥ ꯀꯥꯡꯁꯣꯏ ꯀꯥꯡ ꯁꯣꯏꯅ ꯊꯣꯡꯒꯦ ꯌꯦꯡꯉꯁꯤ ꯑꯣ ꯆꯨꯝꯕ꯭ꯔ ꯍꯋꯥꯏ ꯑ ꯑ ꯀꯥꯡꯁꯣꯏ ꯂꯣꯡ ꯇꯥꯏꯝ ꯆꯥꯛ ꯆꯥꯗꯕꯒꯤ ꯉꯁꯤ ꯌꯥꯝ ꯆꯥꯔꯒ ꯌꯥꯝ ꯐꯥꯎꯋꯦ
ꯑꯣ ꯐꯔꯦ ꯐ꯭ꯔꯔ
ꯍꯣꯏ
ꯌꯥꯝꯅ ꯆꯥꯕ꯭ꯔꯣ
ꯍꯣꯏ ꯌꯥꯝ ꯇꯝꯅꯦ ꯌꯥꯝ ꯑꯩ ꯑꯩꯗꯤ ꯍꯨꯖꯤꯛꯀꯥꯟ ꯀꯣ
ꯅꯝ ꯇꯨꯡ ꯍꯣꯏ
ꯑꯩꯗꯤ ꯍꯧꯖꯤꯛꯀꯥꯟꯗꯤ ꯌꯥꯝꯅ ꯃꯣꯏꯈ꯭ꯔꯦꯐꯦꯠ ꯑꯣꯏꯍꯜꯂꯦ꯫ ꯆꯥ ꯃꯝꯕꯒꯤ
ꯀꯤꯖꯤ ꯀꯩꯌꯥ ꯁꯨꯨꯔꯦꯅꯪ ꯀꯤꯖꯤ ꯀꯩꯌꯥ ꯂꯩꯌꯦ꯫
ꯀꯤꯖꯤ ꯀꯤꯖꯤ ꯐꯤꯐꯇꯤ ꯂꯣꯕ ꯁꯨꯔꯦ꯫
ꯌꯥꯔꯦ ꯐꯤꯞꯇꯤꯗꯤ
ꯑꯁ ꯌꯥꯝ ꯅꯣꯏꯔꯦꯗ ꯑꯩꯗꯤ
ꯅꯠꯇꯦ ꯅꯪꯒꯤ ꯍꯥꯏꯗꯤ
ꯑꯩ ꯑꯩꯒꯤ ꯍꯥꯏꯗꯤ ꯐꯥꯞ ꯄꯣꯏꯟꯗꯤ ꯌꯧꯗꯦ꯫
ꯑꯗꯨꯗꯤ ꯌꯥꯔꯦ ꯐꯦꯠ ꯑꯣꯏꯗꯦ ꯄꯔꯐꯦꯛ ꯄꯔꯐꯦꯛ ꯐꯤꯒꯔ ꯑꯣꯏꯕ ꯃꯥꯜꯂꯦ꯫
ꯑꯈꯣꯏꯒꯤ ꯍꯥꯏꯠꯒ ꯐꯦꯠꯀ ꯑꯈꯣꯏꯒꯤ ꯍꯥꯏꯠꯒ ꯎꯝ ꯑꯈꯣꯏꯒꯤ ꯍꯥꯏꯠꯒ ꯀꯦꯖꯤꯗꯤꯀꯣ ꯑꯈꯣꯏꯗꯤ ꯐꯥꯏꯚ ꯌꯥꯎꯗꯅ ꯌꯧꯗ ꯌꯧꯗꯦ ꯑꯗꯨꯖꯨ ꯀꯦꯖꯤꯗꯤ ꯐꯣꯔꯇꯤ ꯐꯥꯏꯚ ꯑꯗꯨꯒꯨꯝꯕ ꯑꯦꯚꯔꯦꯁꯅꯤ
ꯍꯦ
ꯑꯗꯨꯕꯨ ꯑꯩ ꯀꯦꯖꯤꯗꯤ ꯑꯁ ꯐꯤꯐꯇꯤ ꯌꯥꯎꯔꯦꯗ꯫
ꯅꯪꯁꯨ ꯌꯥꯝꯅ ꯀꯣꯟꯁꯤꯌꯁ ꯑꯣꯏꯑꯦ ꯃꯥꯂꯦ
ꯅꯠꯇꯦ
ꯑꯗꯨ ꯗꯥꯏꯇꯤꯡ ꯇꯧꯔꯣ
ꯎꯝ ꯑꯁ ꯇꯠ ꯇꯧꯕ ꯉꯝꯔꯣꯏꯗ ꯇꯣꯏꯕ ꯉꯝ ꯎꯠ ꯇꯣꯏ ꯇꯧꯕ ꯉꯝꯃꯔꯣꯏꯗ
ꯀꯔꯤꯅꯣ ꯀꯔꯤꯒꯤ
ꯗꯨꯇꯤ ꯆꯠꯄꯅꯤꯅ ꯀꯣ ꯗꯨꯏꯇꯤ ꯆꯠꯄꯅꯤꯅ ꯑꯔꯦꯕꯥ
ꯗꯨꯇꯤ ꯗꯨꯇꯤ ꯆꯞ ꯆꯠꯔꯗꯤ ꯑ ꯗꯥꯏꯇꯤꯡꯗꯤ ꯌꯥꯔꯣꯏꯀꯣ
ꯎꯝ ꯍꯣꯏ ꯌꯥꯝ ꯋꯥꯌꯦ
ꯄꯥꯗꯤ ꯄꯥ ꯑꯗꯨ ꯍꯧꯖꯤꯛ ꯀꯔꯤ ꯇꯧꯋꯦ ꯅꯪ
ꯀꯩꯁꯨ ꯇꯧꯗꯦ ꯗꯨꯝ ꯂꯩꯥꯌꯦꯗ ꯀꯔꯤꯁꯨ ꯇꯧꯅꯤꯡꯉꯥꯏ ꯂꯩꯇꯦ ꯑꯗꯨꯒꯤ ꯑꯗꯨꯝ ꯂꯩꯌꯦ ꯅꯪꯗꯤ ꯑꯔꯤ ꯇꯧꯕ꯭ꯔꯥ
ꯑꯩ ꯑꯩꯁꯨ ꯀꯔꯤꯁꯨ ꯇꯧꯗꯦ ꯂꯥꯏꯔꯤꯛ ꯏꯔꯒ ꯂꯌꯦ꯫
ꯎꯝ ꯑꯈꯣꯏꯗꯤ ꯂꯥꯔꯤꯛ ꯏꯌꯦ ꯏꯌꯦ ꯏꯌꯦ ꯍꯥꯏꯔꯒ ꯑꯁ ꯀꯔꯤ ꯇꯕꯩꯗꯒꯤ ꯆꯈ꯭ꯔꯦꯗ ꯀꯔꯤꯁꯨ ꯏꯗ꯭ꯔꯦꯗꯤ ꯂꯤꯕ ꯀꯥꯜꯂꯦ ꯍꯩꯅꯔꯦ ꯍꯜꯂꯦꯕ ꯍꯨꯖꯤꯛꯀꯥꯟ ꯏꯕꯗꯣ ꯑꯩ ꯌꯥꯝ ꯇꯜꯂꯦ ꯀꯔꯤꯒꯤꯅꯣ ꯈꯪ
ꯅꯔꯟ ꯁꯃꯤꯠ ꯇꯧꯔꯣ ꯍꯥꯏꯌꯦꯀꯣ ꯑꯣꯖꯥꯅ
ꯑꯣ ꯍꯌꯦꯡꯔꯣ ꯎꯝ ꯀꯔꯤ ꯀꯔꯤ ꯀꯔꯤ ꯀꯔꯤ ꯀꯔꯤꯅꯣ ꯁꯃꯤꯠꯇꯣ ꯍꯥꯏꯕꯁꯤꯕꯨ ꯑꯗꯨꯕꯨ ꯑꯣ
ꯑꯗꯨ ꯁꯝꯃꯤꯠ ꯇꯧꯏ ꯇꯧꯗꯦꯗꯤ ꯃꯥꯅ ꯁꯥꯏ
ꯑꯦꯡꯒ꯭ꯔꯤ ꯑꯣꯕꯥꯃꯂꯦ
ꯑꯦ ꯁꯥꯎꯕꯨ ꯁꯥꯎꯕ꯭ꯔꯥ ꯃꯥ
ꯎꯝ
ꯎꯝ ꯄꯤꯔꯣ ꯍꯌꯦꯡ ꯑꯗꯨꯗꯤ ꯁꯃꯤꯠ ꯇꯧꯔꯣꯀꯣ
ꯍꯣꯏ
ꯑꯠꯁꯤ ꯔꯨꯔꯤ ꯍꯌꯦꯡ ꯀꯔꯤ ꯇꯧꯒꯦꯔꯥ
ꯍꯌꯦꯡꯁꯨ ꯗꯨꯇꯤꯗ ꯆꯠꯀꯅꯤ
ꯑꯣ ꯀꯩꯗꯧꯔꯤꯕ꯭ꯔꯥ ꯍꯥꯌꯦꯡꯁꯨ
ꯅꯟꯗꯤ
ꯇꯨꯞ ꯑꯩꯗꯤ ꯀ꯭ꯂꯥꯁ ꯍꯥꯏꯕꯅꯤꯗ ꯀ꯭ꯂꯥꯁ ꯍꯥꯏ ꯑꯩꯗꯤ ꯅꯪ ꯔꯥꯏꯛ ꯑꯣꯐ ꯁꯤꯇꯤ ꯑꯣꯏꯗꯦ ꯑꯩꯈꯣꯏꯒꯤ ꯃꯄꯨꯗ ꯂꯩꯕ ꯂꯥꯛꯑꯣ
ꯍꯣꯏ ꯍꯣꯏ ꯂꯗꯨꯅꯤ
ꯇꯝ ꯂꯩꯔꯗꯤ
ꯍꯣꯏ ꯍꯣꯏ
ꯑꯩ ꯃꯇꯝ ꯂꯩꯔꯗꯤ ꯂꯩꯔꯗꯤ ꯅꯪꯒꯤ ꯌꯨꯝꯗ ꯂ
ꯑꯩꯒꯤ ꯃꯈꯜ ꯃꯉꯣꯟꯗ ꯑ ꯂꯩ ꯀꯣ ꯁꯤ ꯋꯤꯛ ꯃꯇꯝꯗ ꯂꯥꯛꯑꯣ ꯀꫭꯏꯕ ꯂꯥꯛꯑꯣ ꯀꯣ
ꯍꯣꯏ ꯍꯣꯏ ꯂꯥꯛꯑꯦ ꯂꯥꯛꯀꯅꯤ ꯍꯣꯏ
ꯅꯪꯒꯤ ꯃꯣꯔꯨꯞ ꯈꯣꯏꯕꯨꯁꯨ ꯀꯧꯔ ꯂꯥꯛꯑꯣ
ꯎꯝ ꯍꯣꯏ
ꯑꯩꯗꯤꯀꫭ ꯅꯨꯡꯉꯥꯏꯇꯦꯗ ꯂꯩꯕ ꯅꯨꯡꯉꯥꯏꯇꯦ
ꯃꯔꯨꯞ ꯂꯩꯥꯇꯦ ꯅꯪ
ꯍꫭꯏ ꯃꯔꯨꯞ ꯂꯩꯩꯇꯦꯕ ꯑꯗꯨꯒꯤ
ꯑꯝꯇꯁꯨ
ꯂꯧꯕꯨꯗꯤ ꯑꯗꯨꯕꯨ ꯑꯩꯅ ꯇꯤꯟꯅꯗꯕ
ꯑꯣ
ꯑꯩ ꯑꯩꯗꯤ ꯅꯪꯒꯤ ꯚꯣꯏꯁꯇꯤ ꯐꯖꯅ ꯇꯥꯗꯦꯀꯣ
ꯑꯣ ꯑꯗꯨꯗꯤ ꯀꯣ
ꯎꯝ
ꯑꯩꯗꯤ ꯎꯝ ꯑꯁꯤꯗ ꯑꯩꯅ ꯂꯩꯕ ꯃꯤꯗꯣ ꯇꯤꯟꯅꯗꯕ ꯑꯗꯨꯒꯤ ꯈꯔ ꯑꯟꯀꯝꯐꯣꯔꯇꯦꯕꯜ ꯇꯧꯋꯦ ꯑꯗꯨꯒꯤ ꯅꯨꯡꯉꯥꯏꯇꯦ ꯇꯥꯕ꯭ꯔꯣ
ꯑꯩꯗꯤ ꯈꯔ ꯍꯣꯏ ꯈꯔ ꯇꯨꯝꯅꯤꯡꯉꯦ
ꯑꯣ ꯋꯥꯏꯒꯤꯅꯤꯀꯣ ꯑꯗꯨꯗꯤ ꯆꯠꯇꯣꯏꯁꯤ ꯅꯈꯣꯏꯁꯨ
ꯍꯣꯏ ꯌꯥꯝꯅ ꯋꯥꯔꯦ
ꯎꯝ ꯑꯦ ꯑꯦꯚ꯭ꯔꯤ ꯗꯦ ꯋꯥꯜꯗꯨꯗꯤ ꯆꯠꯄꯔꯣ
ꯍꯣꯏ ꯑꯦꯕ꯭ꯔꯤꯗꯦꯅꯦ ꯁꯟꯗꯦ ꯈꯛꯇ ꯔꯦꯁꯅꯦ
ꯑꯣ ꯅꯨꯡꯉꯥꯏꯌꯦꯅ ꯑꯗꯨꯗꯤ
ꯑꯁ ꯀꯔꯤ ꯅꯨꯡꯉꯥꯏꯔꯦ ꯑꯩꯗꯤ ꯅꯨꯡꯉꯥꯏꯇꯦ
ꯀꯔꯤꯒꯤ ꯅꯨꯡꯉꯥꯏꯇꯕꯔꫭ
ꯋꯥꯔꯦ
ꯅꯤ ꯍꯣꯏ
ꯍꯣꯏ ꯑꯗꯨꯅꯤ
ꯑꯩꯗꯤ ꯀ ꯍꯥꯏꯦ
ꯀꯔꯤ
ꯍꫭ
ꯀꯔꯤ ꯍꯥꯏꯕ ꯅꯪ
ꯍꯥꯏꯀꯣ
ꯍꯣꯏ
ꯊ꯭ꯔꯛ ꯅꯥꯏꯌꯦ ꯍꯥꯏꯕ
ꯑꯣ ꯑꯗꯨꯗꯤ ꯏꯁꯤꯡ ꯑꯁꯥꯕ ꯊꯥꯔꯣ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
ꯕꯣꯏꯜ ꯇꯧꯔꯣ ꯅꯈꯣꯏ ꯋꯥꯔꯗꯟꯒꯤ ꯑꯥ ꯕꯣꯏꯂꯔ ꯄꯥꯏꯔꯣ ꯑꯗꯨꯗꯤ ꯕꯣꯏꯜ ꯇꯧꯔꯣ
ꯑꯁ
ꯇꯔꯤ
ꯍꯣꯏ
ꯃꯨꯛꯀꯥ ꯑꯩꯗꯤ
ꯑꯣ ꯑꯣ ꯅꯪ ꯑꯥ
ꯑꯩꯗꯤ ꯄꯅꯤꯡ
ꯑꯦꯕ ꯑꯥ ꯑꯦꯔꯄꯣꯠꯒꯨꯝꯕ ꯅꯥꯟ ꯑꯥ ꯌꯨꯁ ꯇꯧꯕ꯭ꯔꯣ
ꯍꯣꯏ
ꯑꯣ ꯑꯗꯨꯗꯤ ꯐꯖꯅ ꯅꯪꯒꯤ ꯑꯣ ꯐꯖꯅ ꯇꯥꯗꯦ ꯕ꯭ꯔꯦꯀꯦꯖ ꯇꯧꯋꯦ ꯅꯪꯒꯤ ꯚꯣꯏꯁꯗꯤ ꯍꯣꯏ
ꯍꯨꯖꯤꯛꯇꯤ ꯇꯥꯕ꯭ꯔꯥ
ꯑꯥ ꯍꯨꯖꯤꯛ ꯌꯥꯝꯅ ꯀ꯭ꯂꯤꯌꯥꯔ ꯑꯣꯏꯔꯦ
ꯑꯣ ꯑꯩꯅꯀꯣ
ꯎꯝ
ꯇꯧꯔꯒ ꯈꯨꯝꯕꯒꯤꯅꯤ
ꯍꯣꯏ ꯍꯨꯖꯤꯗꯤ ꯌꯥꯝꯅ ꯀ꯭ꯂꯤꯌꯥꯔ ꯑꯣꯏꯔꯦ
ꯑꯣꯍꯣ
ꯅꯝꯐꯤ ꯋꯥꯁ ꯇꯧꯕ꯭ꯔꯥ
ꯅꯇꯦꯗ ꯇꯣꯗꯦ ꯏꯁꯤꯟ ꯂꯩꯇ꯭ꯔꯦ ꯍꯥꯏꯌꯦ ꯑꯈꯣꯏꯒꯤ ꯍꯣꯁꯇꯦꯜꯗ ꯑꯔꯡ ꯉꯁꯤ ꯑꯗꯨꯒꯤ ꯍꯣꯏ ꯏꯁꯤꯡ ꯂꯩꯇ꯭ꯔꯦ ꯍꯌꯦ
ꯑꯁ ꯇꯥꯜꯂꯦ ꯑꯩ ꯋꯥꯁꯞꯁꯨ ꯇꯧꯗ꯭ꯔꯦ ꯑꯗꯨꯗꯤ ꯒꯥꯔꯤꯅꯣ ꯏꯁꯤꯡ ꯂꯩꯇ꯭ꯔꯦ
ꯑꯣ ꯅꯪ ꯇꯧꯗ꯭ꯔꯤꯕꯣ
ꯍꯣꯏ ꯇꯣꯗ꯭ꯔꯤ ꯎꯝ ꯍꯣꯏ
ꯊꯥꯎꯝ ꯌꯥꯏ
ꯋꯔꯗꯦꯟꯗ ꯅꯈꯣꯏꯗꯤ ꯍꯥꯏꯕ ꯌꯥꯗ꯭ꯔꯣ
ꯅꯠꯇꯦ ꯃꯥꯅ ꯐꯣꯝ ꯇꯣꯕꯤꯒꯦ ꯍꯥꯏ ꯍꯥꯏꯑ ꯍꯥꯏꯗꯨ ꯍꯥꯏꯈ꯭ꯔꯦ ꯃꯦꯝ ꯏꯁꯤꯝ ꯂꯣꯏꯔꯦ ꯏꯁꯤꯝ ꯏ ꯁꯤ ꯂꯣꯏꯔꯦ ꯍꯥꯏꯈ꯭ꯔꯦ ꯑꯗꯨꯗꯤ ꯃꯅꯥ ꯈꯟꯗꯦ ꯀꯔꯤ ꯀꯣꯜ ꯇꯣꯕ ꯀꯣꯜ ꯇꯣꯋꯦ ꯑꯗꯨꯗꯤ ꯃꯤ ꯃꯦ ꯏꯁꯤꯡ ꯄꯨꯔꯛꯄ ꯃꯤꯅ ꯄꯤꯛꯇꯣꯗꯦꯀꯣ
ꯑꯣ ꯄꯨꯔꯛꯇꯥꯕ꯭ꯔ ꯑꯗꯨꯒ
ꯎꯝ ꯑꯗꯨꯅ ꯄꯨꯔꯛ ꯄꯨꯔꯛꯇꯦ ꯃꯥꯜꯂꯦ ꯑꯗꯨ ꯢꯁꯤ ꯁꯤꯡ ꯂꯩꯇ꯭ꯔꯦ ꯑꯗꯨ ꯑꯩ ꯋꯥꯁꯞꯁꯨ ꯇꯧꯗꯦ ꯑꯗꯨ ꯋꯦꯗ꯭ꯔꯁꯨ ꯌꯥꯝꯅ ꯁꯥꯏꯌꯦ ꯀꯃꯥꯏꯅ ꯇꯨꯝꯒꯦ ꯑꯩ ꯈꯟꯗꯦ ꯖꯥꯔꯒꯤ ꯏꯁꯤꯡ ꯖꯥꯔꯒꯤ ꯏꯁꯤꯡ ꯂꯧꯕ ꯂꯧꯕꯒꯤ ꯑꯩ ꯋꯥꯁꯞ ꯇꯧꯒꯦ
ꯎꯄꯥꯏ ꯂꯩꯥꯇ꯭ꯔꯤꯀꯣ ꯎꯝ ꯑꯩ ꯃꯕꯥꯟꯅꯤꯒꯤ ꯏꯁꯤꯡ ꯂꯧꯒꯦꯀꯣ
ꯂꯧꯔꯣ ꯂꯧꯔꯣ
ꯅꯣꯏꯕ ꯅꯣꯏꯕꯅꯤꯒꯤ ꯏꯁꯤꯡ ꯏꯁꯤꯡ ꯖꯥꯔ ꯑ ꯂꯧꯒꯦꯀꯣ ꯌꯥꯏ ꯌꯥꯏꯕ꯭ꯔꯣ
ꯎꯝ ꯌꯥꯏꯌꯦ ꯂꯧꯔꯣ ꯀꯩꯅꯣ
ꯅꯪꯅ ꯌꯥꯔꯦ ꯍꯥꯏꯔꯦ ꯑꯩꯅ ꯅꯪꯅ ꯌꯥꯔꯦ ꯍꯥꯏꯔꯦ ꯑꯩꯅ
ꯑꯥ ꯍꯣꯏ
ꯇꯥꯐ꯭ꯔꯣ ꯅꯪꯅ ꯌꯥꯔꯦ ꯍꯥꯏꯌꯦꯀꯣ ꯎꯝ
ꯑꯩꯅ ꯌꯥꯔꯦ ꯍꯥꯏꯔꯦ ꯅꯪ ꯂꯧꯔꯣꯀꯣ
ꯍꯣꯏ
ꯎꯝ
ꯑꯗꯨ ꯅꯪꯒꯤ ꯅꯪꯒꯤ ꯕꯦꯛ ꯃꯆꯥ ꯑꯃ ꯂꯩꯀꯣ
ꯍꯣꯏ
ꯍꯣꯏ ꯑꯗꯨ ꯌꯥꯝꯅ ꯐꯖꯔꯦ ꯌꯥꯝꯅ ꯀ꯭ꯌꯨꯠ ꯑꯣꯏ ꯅꯪꯒꯤ ꯃꯣꯁꯀꯤꯇꯣ ꯁꯇꯦꯟꯗ ꯍꯦꯡ ꯇꯧꯋꯦ
ꯑꯗꯨ ꯀꯔꯤ ꯇꯧꯔꯦ ꯅꯪ ꯖꯦꯂꯥꯁ ꯀꯥꯕ꯭ꯔꯣ
ꯑꯁ ꯀꯔꯤꯅꯣ ꯖꯦꯂꯥꯁ ꯑꯩ ꯖꯦꯂꯥꯁ ꯀꯥꯗꯦ ꯑꯩ ꯅꯨꯡꯉꯥꯏꯔꯦ ꯅꯨꯡꯁꯤꯌꯦ ꯍꯥꯏ ꯍꯥꯏꯌꯦ ꯑꯩꯅ ꯀꯔꯤꯅꯣ ꯖꯦꯂꯁ
ꯅꯪ ꯖꯦꯂꯁ‌
ꯖꯦꯂꯁ ꯀꯥꯗꯦꯀꯣ